ꯇꯥꯔꯦ ꯇꯥꯔꯦ
ꯃ ꯐ ꯐꯤꯦꯦ ꯐꯨ ꯐꯤ ꯀ ꯑꯃꯅꯤꯅꯦ
ꯀꯌꯥꯝ ꯀꯟ ꯇꯥꯗꯕ꯭ꯔꯥꯥꯏ ꯐꯣꯟꯁꯤꯅ ꯑꯣꯏꯔꯝꯒꯅꯤ ꯃꯥꯏ ꯐꯣꯟꯁꯤꯦ ꯇꯥꯗꯕꯅꯤ ꯑꯩꯁꯨꯦ ꯋꯥꯔꯤ ꯁꯥꯟꯅꯕ ꯀꯥꯟꯗ ꯇꯥꯗꯦ ꯌꯥꯝ ꯀꯟꯅ
ꯎꯄꯤꯤꯒꯃ ꯐꯅꯦꯦꯒ ꯄꯤꯄꯒ
ꯑꯥꯎ ꯃꯥ ꯌꯥꯕꯤꯤꯛꯑ
ꯐꯖꯥꯔꯣꯝꯃꯤꯅꯣ ꯅꯪꯕꯣ
ꯀꯁ ꯇ ꯎꯗꯦ ꯄꯣꯅꯤ ꯀꯝꯝꯕꯅꯤ ꯌꯥꯗ꯭ꯔꯦꯅꯦ ꯈꯕꯔ ꯑꯣꯏꯔꯦ
ꯅꯪꯒ ꯌꯥꯗ ꯅ ꯍꯥꯏꯁꯤꯂꯃꯦ
ꯁꯤꯖꯤꯟꯅꯩꯌꯦ ꯃꯁꯤꯌꯦ
ꯍꯥꯥ
ꯑꯦ ꯑꯗꯨꯅꯦ ꯑꯦ ꯑꯥꯏꯌꯦ ꯅꯩꯁꯟꯕꯅꯦ ꯃꯤꯅ ꯁ꯭ꯋꯥꯏꯗ
ꯅ ꯔ ꯐꯖꯩ ꯐꯖꯩ ꯂꯏ ꯃꯖꯥꯕ ꯃꯥꯅꯦ
ꯑꯗꯨꯁꯨ ꯅꯨꯡꯉꯥꯏꯉꯦ
ꯀꯩꯅꯣ ꯈꯗꯤꯟꯅ ꯇꯧꯔꯤꯕꯗꯨꯕꯨ ꯑꯩꯗꯨꯕꯨ ꯌꯣꯜꯍꯧꯔꯦ ꯍꯥꯏꯕ ꯃꯥꯅ ꯃꯥꯥꯏ ꯍꯥꯏꯁꯤꯗ
ꯕ꯭ꯔꯥꯖꯤꯜꯗꯨꯕꯨ ꯕ꯭ꯔꯥꯖꯤꯜ ꯍꯥꯏꯔ ꯀꯔꯤꯝ ꯆꯥꯎꯕꯅꯤꯅꯦꯅ ꯑꯩ ꯑꯗꯨ ꯍꯥꯏꯌꯦ ꯑꯗꯣ ꯆꯞ ꯃꯥꯟꯅꯩꯌꯦ ꯃꯥꯌꯦ
ꯅ ꯇ ꯑꯗꯦ ꯕꯤꯕꯝꯝꯇ ꯍꯥꯎꯗ꯭ꯔꯦ ꯀꯨꯟꯗꯦꯞ ꯆꯥ ꯀꯗ ꯑꯁ ꯀꯁꯤ ꯄꯨꯨꯔꯤꯒꯟ꯭ꯔꯦ ꯑꯗꯨ
ꯐꯖꯗ꯭ꯔꯣ
ꯑꯗꯩꯕꯗꯦ
ꯌꯥꯝ ꯍꯥꯏꯅꯤ ꯌꯥ ꯃꯥꯂꯦ ꯐꯖꯩ
ꯖꯤ ꯃꯣꯏ ꯐꯖꯩꯍꯦ
ꯑ ꯐꯖꯕꯅꯤꯦ
ꯆ ꯄꯥꯏꯨꯀꯣ
ꯎꯝ ꯎꯝ
ꯆꯒ ꯅꯪꯥꯏ ꯀꯕꯤ ꯌꯥꯒꯣꯏ ꯄꯨꯟꯁꯤ ꯆꯨꯝ
ꯑꯦ ꯀꯣ ꯇꯥꯖ ꯐ ꯇꯥꯗ
ꯏꯁꯥꯕꯤ ꯅꯪꯒꯤꯅ ꯁꯃꯥ
ꯑꯁ
ꯇꯥꯗ꯭ꯔꯦ ꯑꯝꯇ ꯅꯠꯇ꯭ꯔꯥ
ꯃꯈꯣꯟ ꯁ ꯠꯠ ꯊꯠ ꯂꯥꯎꯋꯦꯕ ꯇꯥꯔꯤꯅꯦꯅ ꯇꯧꯔꯤꯁꯦ ꯌꯥꯝ ꯄꯤꯛꯑꯦ ꯍꯥꯏꯕ
ꯎꯝ ꯄꯤꯛꯄꯅꯦ
ꯃꯁꯥꯒꯤ ꯖꯨꯁꯤꯁꯦ ꯃꯁꯥꯒꯤ ꯇꯧꯕꯗꯁꯨ ꯑꯗꯨꯝ ꯈꯔ ꯄꯤꯛꯆꯕꯅꯦꯕ
ꯑꯥꯎ ꯑꯥꯎ ꯂꯈꯠꯄ ꯈꯔ ꯌꯥꯗ꯭ꯔꯦ
ꯑꯗꯨꯗꯨꯒ ꯅꯪꯒꯤ ꯐꯣꯟꯗꯨꯅ ꯌꯥꯗꯕ ꯀ ꯌꯥꯝ ꯊꯤꯅ ꯄꯤꯛꯑꯦ
ꯈꯦꯅꯕ ꯀꯥꯟꯗꯁꯨ ꯌꯥꯗꯦꯕ
ꯗꯤꯕꯤꯀꯥꯒꯤ ꯁꯥꯏꯅ ꯂꯣꯏꯈ꯭ꯔꯔꯕ
ꯗꯦꯕꯤꯀꯥꯏ ꯑꯍꯨꯝ ꯈꯛꯇꯪꯗꯤ ꯉꯥꯏꯔꯗꯤ ꯍꯥꯏꯈꯤꯕꯅꯤꯗꯣ ꯑꯩ ꯈꯪꯗꯦ
ꯎꯝ ꯁꯅꯔꯥꯃꯅꯤ ꯂꯣꯔꯃꯅꯤ
ꯄꯁꯣꯔꯃꯟ
ꯍ ꯇꯣ ꯉꯥꯏꯔꯦꯅꯦ ꯍꯧꯖꯤꯛ ꯇꯔꯥꯅꯦ ꯁꯤ ꯁꯤ ꯊꯥꯗꯕꯤꯗ ꯃꯥꯄꯜ ꯋꯥꯠꯂꯤ
ꯑꯦ ꯑꯩꯈꯣꯏ ꯆ ꯃꯆꯥꯗ ꯑꯃꯨꯛ ꯇꯧꯔꯛꯁꯤꯗ ꯑꯃꯨꯛ ꯇꯧꯔꯛ ꯂꯣꯏꯁꯤꯟꯈ꯭ꯔꯁꯦ ꯍꯦꯛꯇꯣꯏ ꯅꯠꯇ꯭ꯔꯥ
ꯃꯥꯅꯦ
ꯎꯝ
ꯑꯅꯦ ꯑꯁꯁꯨꯋꯥꯗꯤ ꯋꯥꯗꯣꯏꯅꯦ
ꯀꯩ
ꯃꯥꯄꯜꯁꯦ ꯑꯨꯛꯇꯗ ꯊꯥꯖꯤ ꯑ ꯑꯝꯇ ꯊꯥꯖꯤꯟ ꯌꯥꯔ ꯑꯝꯛꯇꯗ ꯃꯉꯥ ꯃꯉꯥ ꯊꯥꯖꯤꯟ ꯌꯥꯗꯥꯏꯅꯦ
ꯑꯃꯨꯛ ꯃꯉꯥꯗ ꯀꯣꯜ ꯇꯧꯔꯒ ꯃꯉꯥꯗ ꯄꯨꯟꯅ ꯍꯥꯖꯤꯟ ꯌꯥꯕꯅꯤ
ꯎꯝ ꯍ ꯇ ꯀ ꯌꯥꯝꯗ ꯃꯔꯤꯔꯛ ꯇꯧꯕꯩꯅꯦꯕ ꯋꯥꯟ ꯀꯩꯅꯣ ꯐꯪꯉꯤꯗ
ꯑꯣꯏꯔꯝꯗꯕꯁꯨ ꯌꯥꯏꯌꯦ ꯅꯪ ꯌꯥꯈꯤꯗꯕ ꯈꯔ ꯌꯥꯎꯕꯗꯣ
ꯌꯥꯒꯤꯗꯕ ꯌꯥꯎꯕꯗꯨꯗꯤ ꯃꯃꯥꯡꯒꯤꯅꯦꯕꯀꯣ
ꯅꯪ ꯅꯍꯥꯟ ꯑꯩꯉꯣꯟꯗ ꯇꯧꯔꯛꯄꯗꯣ ꯌꯥꯈꯤꯕ꯭ꯔꯣ
ꯑꯗꯨ ꯌꯥꯒꯤꯗꯕꯗꯨꯗꯤ ꯃꯃꯥꯡꯒꯤꯅꯦꯕ ꯀꯩꯅꯣꯒꯤ ꯑꯩꯅ ꯈꯔ ꯌꯥꯝ ꯆꯪꯉꯛꯄꯗꯣ ꯑꯗꯨꯗꯨꯒꯤ ꯃꯅꯨꯡꯒꯤꯗꯨꯗ ꯑꯣꯏꯕꯅꯦꯕ ꯁꯤꯁꯤꯗ ꯃꯔꯤ ꯇꯧꯕꯒꯤ ꯑꯩꯅ ꯑꯅꯤ ꯅꯪꯅ ꯑꯅꯤ ꯇꯧꯈꯤꯕꯒꯤ ꯑꯣꯏꯒꯤꯈꯤꯕꯅꯦꯕ ꯌꯥꯝꯗꯦ ꯍꯟꯗꯛꯇꯤ ꯌꯥꯝ ꯆꯉꯛꯇ꯭ꯔꯦ
ꯁꯨꯝꯨ ꯋꯥꯔꯤ ꯁꯥꯔꯛꯅꯨ ꯄꯩꯁꯥ ꯌꯥꯝ ꯆꯪꯉꯛꯇꯕꯅꯦ ꯑꯩꯗꯣ
ꯁꯥꯔꯣꯏ ꯁꯥꯔꯣꯏ ꯀꯔꯤ ꯋꯥꯔꯤ ꯁꯥꯗꯕ ꯅꯪ ꯅꯪ ꯑꯣꯏꯅ ꯍꯧꯔꯛꯑꯣꯅꯦ
ꯎꯝ ꯀꯃꯥꯏꯅ ꯇꯧꯔꯤꯅꯣ ꯅꯣꯏ ꯅꯍꯥꯟ ꯃꯤ ꯂꯩꯇ ꯍꯥꯏꯗꯨꯕ
ꯑꯣ ꯑꯩꯈꯣꯏ ꯁꯥ ꯌꯥꯝꯅ ꯑꯩꯈꯣꯏ ꯏꯅꯥꯎꯄꯤ ꯑꯣꯏꯗꯣꯏꯅꯦꯕ ꯀꯣꯏꯩꯅꯒꯤ ꯑꯩꯈꯣꯏ ꯌꯨꯝꯊꯪꯅꯕ ꯀꯀꯥꯒꯤ ꯃꯆꯥ ꯀꯩꯅꯣꯕꯨꯗꯤꯅꯗꯤ ꯑꯩꯈꯣꯏ ꯁꯥꯒꯩꯌꯦ ꯑꯉꯥꯡꯕꯨꯗꯤ ꯑꯣꯏꯔꯣꯏꯗ꯭ꯔꯦꯕ ꯑꯩꯈꯣꯏ ꯀꯀꯥꯗ ꯅꯨꯄꯤ ꯑꯃ ꯂꯧꯕ ꯑ ꯂꯩꯈꯤꯗ꯭ꯔꯦꯕ ꯑꯃ ꯂꯩꯒꯕ ꯑꯃ ꯂꯧꯕꯒꯤ ꯑꯗꯨ ꯆꯦꯜꯂꯛꯄ ꯃꯆꯥꯅꯦꯕ
ꯎꯝ
ꯇꯄꯤ ꯑꯅꯤ ꯆꯦꯜꯂꯛꯄ ꯑꯅꯤ ꯆꯦꯜꯂꯛꯄꯗꯨꯗ ꯇꯀꯤ ꯑꯃꯗꯣ ꯑꯗꯣ ꯅꯧꯅ ꯀꯩꯅꯣ ꯇꯧꯕꯋꯤ ꯃꯃꯥ ꯀꯩꯀꯥ ꯀꯔ ꯊꯥꯏ ꯀꯥꯏꯅꯕꯒꯤꯗꯤ ꯃꯄꯥꯁꯨ ꯂꯩꯈꯤꯗ꯭ꯔꯕꯅꯦ ꯑꯗꯨꯗꯒꯤ ꯃꯀꯣꯛꯇꯣ ꯈꯤꯇꯪ ꯌꯥꯗ꯭ꯔꯕꯅꯦ ꯒꯨꯂꯤ ꯆꯥꯔ ꯂꯩꯅꯦꯕ
ꯎꯝ
ꯑꯁ ꯃ ꯇꯕꯨ ꯐꯖꯕꯅꯦ ꯌꯥꯝꯅ ꯑꯗꯣ ꯅꯨꯡꯗꯥꯡꯗ ꯀꯩꯅꯣ ꯇꯧꯔꯒ ꯂꯨꯂꯤꯕꯨꯗꯤ ꯆꯥꯏ ꯍꯥꯏꯕꯅꯤꯅꯦ ꯑꯗꯨ ꯑꯣꯏꯔꯁꯨ ꯃꯈꯣꯡ ꯍꯥꯥꯡꯝꯉꯦꯅ ꯃꯃꯥꯒ ꯊꯣꯛꯑꯒ ꯃꯃꯥꯅ ꯎꯝ ꯆꯪꯉꯛꯑꯣꯅ ꯍꯥꯏꯔꯝꯕ ꯃꯥꯗꯣ ꯐꯥꯟꯗ ꯐꯝꯃ ꯂꯩꯍꯧꯑꯣ ꯑꯗꯨꯗꯨꯒ ꯀꯔꯝꯕ ꯃꯑꯣꯡꯗ ꯆꯠꯂꯤꯅꯣ ꯈꯪꯗꯦꯔ ꯆꯠꯂꯀ ꯂꯩꯈꯨꯝ ꯄꯨꯈ꯭ꯔꯤꯗ ꯀꯩꯅꯣ ꯇꯧ ꯇꯥꯎ ꯂꯣꯏꯔꯃꯤꯅ ꯅ ꯑꯩꯣꯟꯇꯥ ꯐꯣꯟ ꯇꯧꯅꯔꯛꯄꯗꯤ ꯑꯩꯈꯣꯏ ꯊꯤ ꯊꯤꯅꯔꯒ꯭ꯔ ꯑꯗꯣ ꯄꯨꯕ ꯑꯃꯅ ꯄꯨ ꯍꯥꯏꯗꯤ ꯂꯥꯏ ꯑꯣꯏꯒꯦꯔꯥ ꯑꯃ ꯑꯣꯏꯒꯦꯔꯥ ꯃꯥꯅ ꯍꯥꯏꯔꯝꯃꯤ ꯅꯨꯄꯤ ꯑꯍꯨꯝꯅ ꯀꯧꯊꯣꯛꯑꯦ ꯈꯣꯠꯇꯣꯛꯑꯦꯅꯗꯤ ꯍꯥꯏꯔꯝꯃꯦꯅ ꯍꯥꯏꯕꯅꯤꯈꯣꯏꯇꯣꯟ ꯁꯅꯥꯗ ꯑꯗꯨꯝ ꯋꯥꯔꯤ ꯁꯥꯕ ꯑꯗꯨꯝ ꯌꯥꯎꯕꯗꯣ ꯑꯗꯦ
ꯍꯗꯒꯤ
ꯑ ꯍꯗꯤ ꯃ ꯈꯤꯇꯪ ꯀꯩꯅꯣꯝ ꯇꯧꯔꯕꯅꯦꯕ ꯑꯉꯥꯡꯗꯣ ꯑꯗꯨ ꯇꯧꯔꯒ ꯂꯩꯇꯦꯅ ꯇꯧꯔꯦ ꯅꯨꯡꯉꯥꯏꯇꯦ ꯆꯍꯤ ꯊ ꯀꯦꯃꯣ ꯁꯅꯣ ꯃꯅꯤ ꯇ꯭ꯔꯥꯏ ꯄ ꯇ꯭ꯔꯥꯏ ꯄꯥꯟ ꯔꯇ꯭ꯔꯦ ꯇ꯭ꯔꯥꯏ ꯄꯥꯟꯗꯥꯏ ꯃꯁꯔꯟꯗ ꯃꯥꯔꯤ
ꯃꯥꯖꯨꯔ ꯊꯤꯕ
ꯎꯝ
ꯃꯥꯁꯨ ꯃꯔꯥꯏꯕꯛ ꯊꯤꯕꯅꯦꯕ
ꯑꯥ ꯇꯥꯏ ꯄꯆꯤꯕ ꯎ ꯃꯥꯥꯏꯇꯦ ꯁꯤꯤꯔꯝ ꯀꯩꯗꯤꯎ ꯄꯥꯏ ꯂꯩ
ꯍꯅꯤꯁꯤꯗꯤ ꯀ ꯐꯥꯏ
ꯀꯟ ꯉꯝꯗꯧ ꯅꯠꯇꯦ ꯑꯩꯈꯣꯏꯅ ꯗꯣꯛꯇꯔꯅꯕꯨꯗꯤ ꯄꯨꯈꯠꯂꯦꯕ ꯗꯣꯛꯇꯔꯗ ꯄꯨꯈꯠꯂꯁꯨ ꯅꯪꯍꯧꯗ꯭ꯔꯕꯗꯣ ꯍꯥꯏꯗꯤ ꯀꯩꯅꯣ ꯍ ꯁꯤ ꯃꯅ ꯍꯥꯂ ꯇ ꯆꯖꯔꯤ
ꯀꯨꯏꯃꯜ ꯑꯃꯅꯤ
ꯀꯨꯏꯕ ꯍꯥꯏꯁꯦ ꯀꯨꯏꯕꯗꯤ ꯅꯠꯇꯦꯕꯀꯣ ꯄꯨꯡ ꯄꯨꯡ ꯑꯃ ꯑꯅꯤ ꯑꯗꯨꯋꯥꯏꯗ ꯑꯩꯈꯣꯏ ꯊꯤ ꯊꯤꯅꯔꯕꯖꯥꯠꯅꯦ ꯊꯤꯅꯔꯒ ꯐꯪꯉꯤꯗꯨꯅ ꯄꯨꯡ ꯃꯔꯤ ꯑꯗꯨꯋꯥꯏꯗ ꯍꯥꯏ ꯈꯔ ꯍꯥꯏꯕꯅꯤꯕ ꯐꯪꯉꯤꯗꯣ ꯑꯗꯨꯗꯤ ꯌꯥꯝ ꯀꯟꯅ ꯀꯥꯟꯅꯕꯗꯤ ꯅꯠꯇꯦꯕ ꯏꯁꯥꯒꯗ ꯑꯗꯨꯝ ꯂꯧꯈꯠꯂꯛꯄꯗ ꯐꯣꯡ ꯐꯣꯡ ꯁꯥꯕꯗꯣ ꯏꯪꯗ꯭ꯔꯤꯕꯗꯣ
ꯎꯝ
ꯑꯗꯨ ꯑꯣꯏꯅꯤ ꯍꯥꯏꯌꯦꯕ ꯑꯩꯗꯤ ꯇꯟꯅꯗꯅ ꯌꯦꯡꯍꯧꯗ꯭ꯔꯦ
ꯌꯦꯡꯍꯧ ꯌꯥꯗ꯭ꯔꯅ ꯋꯥꯔꯤꯗ ꯄꯨ ꯂꯤꯅꯕ
ꯎꯖꯔ ꯑꯗꯨꯏꯁꯨ ꯅꯠꯇꯕ ꯑꯗꯨꯝ ꯌꯦꯡꯕ ꯇꯟꯕ ꯑꯗꯨꯝ ꯃꯤꯅ ꯁꯤꯕꯤꯔ ꯌꯦꯡꯕ ꯌꯥꯝ ꯇꯜꯂꯦꯕ ꯀꯚ ꯋꯥ ꯇꯁꯨꯅꯠꯇꯅ ꯌꯦꯡꯗꯔ꯭ꯦ
ꯐꯔꯦ ꯐꯔꯦ ꯁꯤꯈ꯭ꯔꯕꯅꯤꯅ ꯃꯥ ꯅꯨꯡꯉꯥꯏꯖꯔꯅꯤ
ꯎꯝ ꯑꯗꯨꯒ ꯉꯔꯥꯡ ꯃꯥꯗꯣ ꯈꯔ ꯀꯩꯅꯣ ꯇꯧꯕꯒꯤ ꯀꯩ ꯍꯥꯏꯅꯤ ꯑꯃꯨ ꯂꯥꯎ ꯈꯣꯠꯇꯅ ꯇꯧꯕꯅꯦꯕ ꯂꯩꯇ ꯑꯃꯨꯛꯃꯨꯛ ꯂꯥꯛꯑꯣꯣꯠ ꯈꯠꯇꯅ ꯇꯧꯕꯅꯦꯕ ꯂꯥꯎꯗꯅ ꯈꯣꯠꯇꯅ ꯇꯧꯕꯅꯦ ꯃꯥ ꯂꯩꯔꯤ ꯀꯥꯟꯗ ꯍꯥꯏꯗꯤ ꯐꯥꯅ ꯐꯨꯅꯕꯒꯤ ꯑ ꯉꯔꯥꯡ ꯂꯩꯇꯕꯅꯤꯗꯅ ꯉꯔꯥꯡ ꯉꯔꯥꯡ ꯂꯩꯇꯕꯗꯤ ꯉꯔꯥꯡꯗꯣ ꯃꯥ ꯃꯥꯅꯦ ꯉꯔꯥꯡ ꯐꯠꯇꯕꯗꯨꯗ ꯉꯔꯥꯡ ꯑꯍꯤꯡꯗꯅꯦ ꯍꯧꯔꯥ ꯃꯥꯅ ꯍꯥꯟꯅ ꯂꯥꯎꯈꯤꯕꯒꯤ ꯃꯈꯣꯟꯗꯣ ꯑꯗꯨ ꯇꯥꯔꯤꯕ ꯑꯗꯨꯗꯨ ꯑꯩꯅ ꯈꯜꯂꯤꯁꯤꯅꯦ ꯇꯝꯅꯔꯦꯁꯤꯅꯦ ꯑꯗꯨꯗꯨꯒ ꯀꯩꯅꯣ ꯂꯩꯔꯝꯃꯦ ꯃꯅꯥꯎꯄꯤꯗꯣ ꯈꯪꯕꯒꯤ
ꯑꯁ
ꯈꯪꯕꯩ ꯑꯣꯏꯖꯔꯅꯤ
ꯀꯔꯤꯒꯤ ꯑꯉꯥꯡ ꯈꯪꯉꯤꯅ
ꯍꯥꯏꯗꯤ ꯎꯝ ꯀꯥ ꯃꯣꯏ ꯏꯃꯨꯡꯗ ꯂꯩꯕꯅꯤꯅ ꯎꯝ ꯍꯥꯏꯗꯤ ꯃꯆꯤ ꯑꯣꯏꯣꯏ ꯀꯩ ꯎꯕ꯭ꯔꯥ ꯀꯩ ꯀꯩ ꯇꯧꯕꯅꯣ ꯈꯪꯗꯦꯅꯦ ꯍꯥꯏꯗꯤ ꯑꯗꯨꯒꯤ ꯂꯥꯎ ꯦꯅ ꯍꯥꯏꯕ ꯈꯪꯕꯒꯤꯅꯦ ꯈꯣꯠꯄꯩꯅꯦ ꯑꯉꯥꯡ ꯀꯞꯄꯦꯅ ꯍꯥꯏꯕ ꯑꯗꯨꯗꯨ ꯑꯣꯏꯣꯏ ꯔ ꯆꯥꯡꯒꯂꯤꯅꯦ ꯇꯃꯝ ꯅꯤꯁ
ꯍꯄ ꯅꯨꯡꯉꯔꯤꯅꯠꯇꯣ
ꯇꯃꯉꯥ ꯃꯤꯅꯠ ꯅꯁꯤꯁꯤꯅꯤ ꯅꯁꯤ ꯁꯤꯅꯤ ꯍꯌꯦꯡ ꯁꯤꯅꯤ ꯇꯝꯕ ꯉꯝꯗꯦ ꯀꯅꯥꯅ ꯈꯪꯉꯦ ꯅꯪ ꯁꯤꯗꯣ ꯀꯔꯤ ꯀꯃꯥꯏꯅ ꯇꯧꯅꯤ
ꯃꯥꯥꯏ ꯃꯥꯥꯏ
ꯅꯪꯒꯤ ꯐꯣꯟꯁꯦ ꯇꯥꯅꯕ ꯍꯣꯠꯅꯕꯗ ꯑꯩ ꯅꯥꯀꯣꯡ ꯉ ꯃꯩꯍꯥꯟꯗꯅ ꯏꯟꯁꯤꯜꯂꯤꯕꯁꯦ ꯑꯩꯅ
ꯑꯩꯅꯁꯨ ꯇꯞꯅ ꯉꯥꯡꯕꯩꯅꯦ
ꯑꯗꯩꯗꯤ ꯑꯩꯅ ꯀꯔꯤꯅꯣ ꯁꯨꯡꯇꯥ ꯇꯥꯁꯤꯜꯂꯛꯇ꯭ꯔꯦ ꯁꯨꯡꯇꯥ ꯇꯥꯁꯤꯜꯂꯛꯇ꯭ꯔꯦꯅ ꯈꯜꯂꯦꯕ ꯑꯗꯨꯁꯨꯒ
ꯇꯥꯔꯥꯕꯖꯇ
ꯇꯔꯦ
ꯑꯩꯅ ꯏꯁꯩ ꯌꯦꯡꯕ ꯑꯗꯨꯗ ꯏꯁꯩ ꯑꯃꯝꯇ ꯊꯥꯒꯦ ꯇꯧꯕ
ꯎꯝ
ꯑꯁꯇ ꯆꯁꯝꯒꯦ ꯇꯧꯕ ꯍꯧꯖꯤꯛꯀꯥꯟꯁꯦ ꯃꯤ ꯌꯥꯝ ꯇꯧꯅꯗꯨꯗꯤ ꯅꯠꯇ꯭ꯔꯥ
ꯎꯝ
ꯑꯦ ꯑꯩꯁꯦ ꯍꯧꯖꯤꯛꯀꯥꯟꯁꯨ ꯄꯤꯂꯣꯏ ꯇꯧꯅꯗꯅ
ꯥꯏ
ꯕ ꯑꯗꯣ ꯃꯃꯥꯏ ꯇꯪꯈꯥꯏ ꯍꯥꯏꯕꯗꯤ ꯑꯩꯁꯨꯦ ꯍꯤꯟꯦꯟꯗꯤ ꯂꯥꯗꯃꯦ
ꯑꯩꯅ ꯊꯥꯏꯔꯤꯁꯦ ꯇꯥꯕ꯭ꯔꯥ ꯅꯉꯣꯟꯗ
ꯅꯪꯁ ꯊꯥꯕ꯭ꯔꯥ
ꯁꯥꯏ ꯇꯥꯕ꯭ꯔꯣ
ꯑꯩꯗꯤ ꯐꯣꯟ ꯑꯇꯣꯄꯗꯗꯒꯤ ꯊꯥꯕꯩꯅꯦ ꯅꯪ ꯉ ꯍꯥꯏꯅ ꯉꯁꯥꯏ
ꯏꯁꯩ ꯈꯣꯟꯖꯩ ꯊꯥꯕꯅꯤ ꯇꯥꯕ꯭ꯔꯥ ꯑꯣ ꯇꯥ ꯑꯗꯨꯗꯤ ꯁꯤ ꯊꯥꯔꯗꯤꯅꯤ ꯏꯁꯩꯒꯨꯝꯕꯅ ꯊꯥꯔꯤ ꯃꯈꯨꯟ ꯈꯔ ꯍꯧꯋꯦꯕ
ꯑꯣ ꯊꯥꯎꯥꯎ
ꯊꯔꯔꯦ ꯊꯔꯔꯦ
ꯃꯕ ꯊꯤꯕ
ꯑꯦ ꯀꯩꯅ ꯋꯥꯔꯤ ꯑꯅꯧ ꯑꯅ ꯁꯥꯔꯛꯎꯅꯦ
ꯋꯥꯔꯤ ꯑꯅꯧꯕꯕꯨ ꯀꯔꯤ ꯂꯩꯒꯦ
ꯑꯣ ꯑꯅꯧꯕ ꯕꯤ ꯑꯦ ꯑꯥꯏꯗ ꯀꯩꯅꯣ ꯇꯧꯗꯣꯔꯦ ꯅꯠꯇ꯭ꯔꯥ
ꯋꯥꯔꯤꯅ ꯋꯥꯏꯕ ꯑꯩ ꯍꯧꯖꯤꯛ
ꯇꯔꯤꯁꯗꯕ ꯌꯦꯅꯠꯇꯥ
ꯄꯤ ꯇꯕꯤ ꯌꯥꯒ ꯄꯠꯇꯔꯤ ꯌꯥꯒ ꯑꯗꯨ ꯍꯥꯏꯔꯒ ꯉꯔꯥꯡꯗꯣ ꯇꯥꯁꯤ ꯇꯥꯟꯗꯗ ꯚꯤꯗꯤꯑꯣ ꯀꯣꯜ ꯇꯧꯋꯦ
ꯎꯝ
ꯑ ꯀꯩꯅꯣꯗ ꯕꯖꯥꯔ ꯍꯧꯖꯤꯛꯀꯥꯟ ꯒꯥꯔꯤ ꯇꯣꯡꯉꯝꯗꯥꯏꯗ
ꯅꯪꯅ
ꯍꯣꯏ ꯀꯗꯥꯗꯤ ꯌꯥꯎ ꯖꯤꯕꯤꯀꯥꯁꯨ ꯂꯩꯌꯦ
ꯎꯝ
ꯑꯗꯨꯒ ꯃꯔꯨ ꯀꯣꯛꯏꯗꯅ ꯃꯥꯥꯗꯣ ꯍꯟꯇ ꯉꯟꯅ ꯁꯞꯇ
ꯏꯁꯃꯗꯤ ꯀꯔꯤꯕꯤꯠꯇꯒ ꯄꯥꯏꯈꯠꯂꯛꯏꯕ ꯅꯍꯥꯟꯒꯩ ꯇꯧꯕꯅꯣ ꯄꯥꯏꯈꯠꯂꯛꯇ꯭ꯔꯒ
ꯑꯦ ꯑꯗꯨꯝ ꯀꯩꯅꯣ ꯇꯧꯔꯦꯕ ꯗꯤꯕꯤꯀꯥꯒ ꯋꯥꯔꯤ ꯍꯥꯟꯅ ꯁꯥꯟꯅꯅꯕ
ꯎꯝ
ꯑꯗ ꯄꯥꯏꯈꯠꯂꯛꯄꯅꯤꯗ ꯑꯩ ꯅꯝꯕꯔꯗꯨ ꯃꯥꯅ ꯀꯣꯜ ꯇꯧꯕꯗ ꯃꯥꯅ ꯈꯜꯂꯤꯁꯤꯅ ꯀꯩꯅꯣꯤꯟ ꯑꯦ ꯀꯩꯅꯣꯒꯤ ꯅꯝꯕꯔꯅꯦꯅ ꯂꯩꯔꯤꯕ ꯃꯥꯅ ꯈꯪꯕ ꯃꯤꯡꯒꯤ ꯅꯝꯕꯔ
ꯀꯅꯥꯥꯏ ꯅꯝꯕꯔ
ꯀꯩꯅꯣ ꯁꯅꯥ ꯊꯣꯛꯣꯏꯑꯦꯅ ꯅꯨꯄꯥꯒꯤ
ꯑꯥ ꯍꯣꯏ ꯑꯃꯨꯛꯀ ꯇꯧꯔꯛꯀꯦ ꯁꯤꯗ ꯇꯧꯔꯛꯑ ꯇꯧꯔꯔ ꯑꯃ ꯇꯧꯔꯛꯔ
ꯁꯤꯗ ꯑꯗꯨꯝ ꯇꯧꯔꯛꯑꯣ ꯀꯛꯊꯠꯂꯣ ꯀꯛꯊꯠꯂꯣ ꯉꯥꯏꯈꯣ ꯀꯣ ꯃꯥꯏ ꯐꯣꯟ ꯂꯣꯛꯁꯦ ꯈꯪꯗꯦ ꯃꯥ ꯂꯥꯛꯈꯤꯁꯦ ꯅꯨꯡꯉꯥꯏꯈꯣ ꯄꯣ ꯑꯗꯨꯝ ꯄꯣ ꯁꯨꯁꯤꯜ
ꯁꯨꯁꯤꯜ ꯁꯤ ꯑꯃꯨꯛꯀꯊꯧꯔꯛꯀꯦ ꯀꯊꯂꯛꯑꯣ ꯑꯗꯨꯒ ꯍꯪꯉꯑꯣ
ꯅꯪꯉꯣꯟꯗ ꯏꯃꯦꯁꯦ ꯀꯣ ꯌꯥꯔꯒ
ꯁꯨꯁꯤ ꯃꯥꯁꯤ
ꯑꯥ
ꯐꯣꯟ ꯃꯔꯣ ꯑꯃ ꯇꯞꯄꯅꯤꯅ ꯉꯥꯩ ꯌꯥꯝ ꯇꯥꯗꯕ
ꯇꯥꯔꯕ
ꯊꯅꯣ
ꯇꯥꯔꯔꯕꯣ ꯇꯥꯔꯕꯣ